ꯍꯂꯣ ꯑꯣ ꯇꯕꯣ ꯇꯥꯔꯦ ꯍꯜꯂꯣ
ꯐ ꯇꯧ ꯐꯣꯟ ꯁꯦ ꯌꯥꯗ꯭ꯔꯕꯒꯤꯔ ꯀꯩꯅꯣꯃ ꯉꯥꯏꯍꯥꯛꯇꯣ ꯅꯨꯡꯉꯥꯏꯔꯨꯗ꯭ꯔꯥ
ꯇꯥꯔꯕꯧ
ꯇꯥꯔꯦ ꯇꯥꯔꯦ
ꯆꯥꯛ ꯆꯥꯔꯕꯧ
ꯑꯣ ꯆ ꯆꯥꯛ ꯆꯥꯔꯦ ꯆꯥ ꯇꯣꯛꯑꯦ ꯑꯗꯨꯗꯨꯒ ꯐꯝꯕ ꯃꯤꯅ ꯁꯨꯝ
ꯎꯝ ꯀꯔꯤ ꯃꯊꯦꯜ ꯆꯥꯔꯕꯅꯣ
ꯑꯩꯈꯣꯏ ꯉꯁꯤ ꯀꯩꯅꯣ ꯆꯥꯏꯑ ꯁꯧꯀ꯭ꯔꯤ ꯑꯃ ꯊꯣꯡꯉꯦ ꯑꯗꯨꯗꯨꯒ ꯀꯥꯡꯍꯧ ꯑꯃ ꯑꯗꯨꯒ ꯇꯧꯔꯦ ꯑꯗꯨꯒ ꯆ
ꯅꯪ ꯑꯗꯨꯝ ꯍꯣꯁꯇꯦꯜ ꯑꯗꯨꯝ ꯊꯣꯡꯕ꯭ꯔꯣ
ꯑꯥ ꯊꯣꯡꯕ ꯑꯗꯨꯝ ꯌꯥꯏ ꯑꯗꯣ ꯑꯩꯈꯣꯏꯅ ꯊꯣꯡꯖꯔꯕ ꯑꯣꯏꯅ
ꯑꯣ ꯑꯦꯁ ꯊꯣꯡꯕ ꯌꯥꯏ ꯐꯕ ꯐꯩꯅꯦ ꯑꯗꯨꯗꯤ ꯀꯥꯗ ꯑꯗꯨꯝ ꯀꯥꯗ ꯑꯗꯨꯝ ꯊꯣꯡꯉꯠꯇ꯭ꯔꯕ
ꯑꯥ ꯊꯣꯡꯉꯦ ꯀꯥꯗ ꯑꯗꯨꯝ
ꯑ ꯄꯥꯏꯅꯦ ꯍꯣꯁ ꯍꯣꯁ ꯗꯤꯑꯦꯝ ꯀꯄꯅꯤꯤ ꯂꯩꯗꯤ
ꯍꯔꯦ ꯊꯣꯛꯎꯕꯅꯦ ꯑꯩꯈꯣꯏ ꯑꯅ ꯊꯣꯡꯉ ꯊꯣꯡꯉ ꯆꯥꯗꯅ
ꯇꯥꯏ ꯇꯥꯏ
ꯅꯪꯗꯤ ꯀꯩ ꯃꯊꯦꯜ ꯆꯥꯈ꯭ꯔꯕꯅꯣ
ꯑꯩꯗꯣ ꯌꯦꯟ
ꯑꯣ ꯌꯦꯟ ꯌꯦꯟ ꯌꯦꯟ
ꯌꯦꯟ ꯋꯥꯏ ꯌꯦꯟ ꯌꯦꯟ
ꯎꯝ ꯌꯦꯅꯥꯕ ꯐꯥꯔꯦ
ꯂꯩ ꯑꯗꯨ ꯈꯔ ꯈꯔ ꯆꯥꯎ ꯀꯩꯅꯣ ꯆꯥꯝꯗ ꯅꯪꯉꯗꯤ
ꯆꯥꯏꯌꯦ ꯆꯥꯕꯨꯗꯤ ꯑꯗꯣ ꯈꯪꯗꯦ ꯌꯦꯟꯁꯦ ꯃꯔꯛ ꯀꯔꯤ
ꯁꯦꯝꯃꯤꯕ꯭ꯔꯣ
ꯀꯥꯏꯗꯩꯅꯣꯗ ꯁꯃꯟꯁꯦ ꯀꯌꯥ ꯀꯌꯥ ꯃꯇꯤꯛ ꯁꯦꯝꯃꯁꯨ ꯑꯗꯨꯝ ꯂꯣꯏ ꯌꯥꯔꯔꯣꯏ ꯍꯧꯖꯤꯛ ꯁꯦꯝ ꯁꯦꯝꯕꯨꯗꯤ ꯁꯦꯝꯗꯦ ꯑꯗꯨꯁꯨ ꯑꯗꯨꯝ ꯈꯔ ꯅꯣꯏꯒꯟꯗꯕ ꯑꯣꯏꯔꯖꯥꯠꯅꯤ ꯑꯩꯈꯣꯏꯁꯦ
ꯑꯩꯈꯣꯏ ꯆꯥꯛꯇ ꯕꯣꯔꯥ ꯕꯣꯔꯥꯅꯤ ꯆꯥꯏꯁꯤ ꯌꯥꯗ꯭ꯔꯦ ꯇꯤꯟ ꯇꯤꯜꯂꯦ ꯇꯤꯟ ꯍꯤꯗꯥꯛ ꯑꯝꯇ ꯊꯥꯗꯣꯛꯇ ꯌꯥꯗ꯭ꯔꯦ
ꯍꯣꯏ ꯍꯦ ꯇꯤꯜ ꯂꯩꯔꯝꯃꯗꯣꯏ ꯃꯥꯜꯂꯦ ꯃꯥꯗꯣ ꯑꯗꯨꯝ ꯁꯨꯡꯣꯏꯗꯣꯏꯁꯨ ꯌꯥꯗꯦꯕ
ꯈꯤꯇꯪ ꯊꯥꯗꯣꯛꯇ꯭ꯔꯔꯗꯤ ꯑꯩ
ꯎꯝ ꯍꯣꯏ ꯑꯩꯅ ꯑꯩꯅ ꯈ ꯀꯄꯗꯒꯤꯅꯦ ꯅꯪꯁꯨ ꯅꯣꯏꯕ ꯎꯗ꯭ꯔꯤꯌꯦ
ꯑꯦ ꯍꯟꯗꯛ ꯂꯥꯛꯄ ꯈꯔ ꯊꯥꯒꯠꯂꯝꯃꯤ ꯅꯍꯥꯟ
ꯑ ꯂꯩꯒꯗ
ꯀꯤꯂꯣ ꯀꯌꯥ ꯐꯤꯐꯇꯤ ꯅꯥꯏꯟꯂ ꯀꯩꯅꯣ ꯇꯥꯝꯕꯅꯦꯕ ꯑꯗꯩꯅ ꯊꯂꯛꯄꯗꯩꯁꯦ ꯂꯔꯛꯄ ꯀꯤꯂꯣ ꯃꯔꯤ ꯃꯈꯥꯏꯃꯨꯛ ꯍꯦꯟꯒꯠꯂꯦ
ꯑꯣ ꯑꯁꯤꯁ ꯌꯥꯝ ꯐꯩꯅꯦ ꯑꯩꯅꯤꯅ ꯀꯦꯖꯤ ꯃꯉꯥ ꯍꯦꯟꯒꯠ ꯍꯟꯒꯠ ꯇꯧꯅꯦ ꯍꯧꯖꯤꯛꯐꯥꯎ ꯉꯝꯗꯗ ꯍꯦꯟꯒꯠꯇ꯭ꯔꯤ ꯍꯥꯏꯕ ꯑꯩꯁꯨꯦ ꯊꯥꯏꯅꯅꯦ ꯊꯥꯏꯅ ꯍꯥꯏꯗꯤ ꯑꯩꯅ ꯀ꯭ꯂꯥꯁ ꯇꯨꯋꯦꯜꯕ ꯀꯥꯕꯒꯤ ꯃꯇꯝꯁꯦ ꯁꯤꯗ ꯀ꯭ꯂꯥꯁ ꯇꯨꯌꯦꯜꯞ ꯊꯥꯔꯝꯗꯥꯏꯁꯦ ꯑꯩꯁꯦ ꯈꯔ ꯃꯨꯈꯠꯂꯦꯕ ꯈꯔ ꯊꯥꯒꯠꯄꯗꯣ ꯑꯗꯨꯅ ꯑꯍꯥꯟꯕꯕꯨ ꯑꯣꯏꯔꯝꯅꯦꯕ ꯑ ꯑꯩꯅ ꯁꯨꯝ ꯑꯩꯒꯤ ꯄꯨꯟꯁꯤꯁꯤꯗ ꯅꯣꯏꯔꯛꯏꯁꯦ
ꯈꯤꯇꯪꯣꯏꯕ ꯈꯤꯇꯪ ꯅꯣꯏꯕ ꯃꯥꯜꯂꯝꯕꯗꯣ
ꯑꯧ ꯑꯧ ꯍꯣꯏ ꯈꯔ ꯑꯩꯉꯣꯟꯗꯗꯤ ꯅꯣꯏꯔꯦ ꯀꯥꯏ ꯈꯟꯖꯔꯤꯅꯦꯕ ꯑꯗꯣ ꯍꯥꯏꯗꯤ ꯁꯨꯝ ꯏꯁꯗꯣ ꯊꯥꯒꯠꯂꯛꯇ꯭ꯔꯕ ꯍꯥꯏꯗꯤ ꯅꯣꯏꯔꯝꯗꯕꯅꯤꯅ ꯈꯔ ꯈꯤꯇꯪꯒꯥꯡ ꯍꯥꯡꯒꯠꯂꯛꯄꯁꯤꯗ ꯅꯣꯏꯕꯕꯥꯝ ꯗꯣ ꯦꯁ ꯑꯣꯜ ꯂꯨꯕꯅꯦꯕ ꯑꯩꯁꯦ ꯋꯦꯁ ꯑꯩꯈꯣꯏ ꯑꯗꯨꯝ ꯋꯦꯠ ꯑꯣꯏꯕ ꯆꯠꯅꯩ ꯆꯠꯅꯩꯌꯦꯕ ꯍꯥꯏꯗꯤ ꯃꯔꯛ ꯃꯔꯛꯇꯒ ꯁꯨꯝ ꯑꯩꯈꯣꯏ ꯑꯣꯂꯨꯁꯤꯒ ꯍꯥꯏꯔ ꯀꯣꯛ ꯆꯠꯄꯤꯗꯣ ꯑꯗꯨ ꯀꯥꯟꯁꯤꯗꯅꯦ ꯋꯦꯠꯁꯦ ꯐꯣꯔꯇꯤ ꯑꯦꯠꯇꯥꯥ ꯂꯩꯔꯝꯕꯅꯦꯃꯦ ꯑꯩꯁꯦ ꯉꯛꯑꯦꯕꯀꯣ ꯍꯥꯏꯗꯤ ꯑꯩꯗꯨ ꯍꯣꯏ ꯐꯣꯔꯇꯤ ꯑꯥ ꯐꯣꯔꯇꯤ ꯐꯥꯏꯚꯁꯤꯗ ꯁꯨꯝ ꯂꯩꯕꯅꯦꯕ ꯑꯩꯁꯦ ꯐꯣꯔꯇꯤ ꯁꯤꯛꯁꯀ ꯑꯃꯨꯛ ꯌꯧꯗꯦꯕ ꯄ ꯑꯩꯁꯦ ꯑꯗꯨꯝ ꯐꯣꯔꯇꯤ ꯐꯥꯏꯚ ꯐꯣꯔꯇꯤ ꯐꯣꯔ ꯍꯥꯏꯁꯦ ꯑꯩꯒꯤ ꯋꯦꯠ ꯑꯗꯨꯝ ꯑꯣꯏꯖꯔꯒ ꯂꯥꯛꯑꯦꯕ ꯑꯗꯣ ꯐꯣꯔꯇꯤ ꯑꯦꯠ ꯇꯥꯔꯝꯕ ꯁꯤꯗ ꯃꯌꯥꯝꯁꯦ ꯂꯣꯏ ꯉꯛꯅꯔꯦꯕꯀꯣ ꯑꯗꯨꯝ ꯍꯥꯏꯅꯕꯤꯗꯣ ꯃꯥꯗꯣ ꯐꯣꯔꯇꯤ ꯍꯠ ꯇꯥꯔꯦ ꯃꯥꯗꯣ ꯐꯣꯔꯇꯤ ꯍꯠ ꯇꯥꯔ ꯑꯗꯨꯏ ꯃꯇꯝꯗꯨꯗ ꯑꯩꯅ ꯅꯣꯛꯅꯤꯡꯉꯦꯅ ꯈꯜꯂꯔꯗꯤ ꯑꯗꯨꯣ ꯍꯧꯖꯤꯛꯁꯤꯅ ꯋꯦꯠ ꯐꯣꯔꯇꯤ ꯐꯥꯏꯚꯇꯨꯐꯥꯎꯨꯛ ꯇꯥ ꯉꯝꯈꯤꯗ꯭ꯔꯦ ꯍꯥꯏꯕ ꯑꯗꯨꯝ ꯐꯣꯔꯇꯤ ꯐꯣꯔꯇꯤ ꯋꯥꯟꯗꯩ ꯍꯦꯜꯂꯨ ꯌꯥꯈꯤꯗ꯭ꯔꯦꯕ ꯑꯩꯗꯣ ꯏꯁꯥꯗꯣ ꯅꯨꯡꯉꯥꯏꯇ꯭ꯔ ꯍꯣꯏꯌꯦ ꯑꯗꯩ ꯍꯦꯜꯂꯨ ꯌꯥꯗ꯭ꯔꯦꯕ ꯍꯧꯖꯤꯛꯁꯦ ꯑꯗꯨꯗ
ꯅꯣꯏ ꯅꯣꯏ ꯍꯥꯏꯠꯇꯨ ꯑꯣꯏꯔꯗꯤ ꯑꯗꯨ ꯈꯔ ꯍꯦꯟꯖꯔꯔꯦ ꯐꯣꯔꯇꯤ ꯐꯥꯏꯚ ꯍꯣꯏ ꯍꯥꯏꯗꯤ ꯌꯥꯝꯗꯕꯤꯗ ꯐꯣꯔꯇꯤ ꯐꯥꯏꯚ ꯐꯥꯎꯗꯤ ꯇꯥ ꯌꯥꯏꯗꯅ
ꯎꯨꯝ ꯍꯣꯏ ꯑꯗꯨꯏ ꯑꯩꯁꯨ ꯏꯁꯥꯁꯦ ꯑꯃ ꯅꯨꯡꯉꯥꯏꯇꯕꯗꯣ ꯈꯪꯕ꯭ꯔꯥ ꯍꯥꯏꯗꯤ ꯎ ꯋꯥꯗ ꯋꯥꯕ ꯄꯣꯠꯇ ꯄꯠꯄꯩ ꯇꯥꯏꯞꯇ ꯑꯃ ꯑꯋꯥ ꯋꯥꯕꯗꯣ ꯈꯤꯇꯪ ꯀꯛ ꯇꯧꯔꯨꯕꯒ ꯏꯁꯥꯁꯦ ꯈꯔ ꯁꯣꯟꯁꯤꯜꯂꯦꯕ ꯍꯥꯏꯗꯤ ꯅꯣꯏꯕ ꯄꯥꯕꯗꯣ ꯀꯩꯝ ꯅꯠꯇꯕꯤꯗ ꯎꯨꯝ ꯎꯨꯝ ꯞ ꯑꯗꯨꯃꯥꯏꯅ ꯇꯧꯔꯦꯕ ꯑꯗꯣ ꯑꯩꯁꯦ ꯀꯩꯒꯤꯅꯣ ꯈꯪꯗꯦ ꯁꯨꯃꯥꯏꯅ ꯇꯧꯔꯤꯁꯦ ꯑꯗꯣ ꯑꯩꯝ ꯈꯪꯗꯦ
ꯚꯇꯥꯃꯤꯟ ꯊꯛꯎꯨ ꯆꯤꯡꯀꯣꯄꯤ ꯆꯤꯡꯀꯣꯕꯤꯠ ꯊꯛꯎꯨ
ꯑꯍ ꯍ
ꯆꯤꯡꯀꯣꯕꯤꯁꯦ ꯆꯥꯛꯁꯨ ꯌꯥꯝ ꯆꯪꯕꯅꯦ ꯑꯗꯩ ꯏꯁꯥ ꯅꯨꯡ
ꯍꯣꯏ ꯑꯗꯨꯃꯥꯏꯅ ꯑꯃ ꯇꯧꯕꯅ ꯐꯗꯣꯏꯔꯅꯤ ꯑꯗꯨꯩ ꯆꯥꯕꯗꯤ ꯑꯗꯨꯝ ꯆꯥꯏ ꯍꯥꯏꯕ ꯆꯥꯗꯕ ꯅꯠ ꯅꯠꯇꯦꯕ ꯑꯗꯨꯝ ꯐꯅꯌꯥꯝ ꯐꯅꯌꯥꯝ ꯆꯥꯕꯩ ꯃꯑꯣꯡ ꯇꯧꯋꯦꯕ ꯏꯁꯥꯅ ꯈꯪꯖꯕꯗꯣ
ꯀꯥꯏ ꯑꯩꯈꯣꯏ ꯀꯩꯅꯣꯝ ꯂꯩꯔꯤ ꯏꯃꯥꯟ ꯑꯃ ꯂꯩꯔꯤ ꯑꯣꯂꯦꯟꯗꯨ
ꯑꯥ ꯑꯥ
ꯑꯁ ꯆꯧ ꯃꯥꯏ ꯀꯂꯣ ꯀꯌꯥ ꯅꯤꯐꯨ ꯃꯥꯄꯟ ꯍꯟꯗꯛ ꯌꯥꯡꯈꯩ ꯇꯥꯔꯦ ꯌꯣꯡ ꯍꯔꯥꯎꯔꯒ ꯂꯩꯔꯝꯕꯅꯤ
ꯑꯍ ꯍ
ꯀꯤꯂꯍꯣꯟ ꯅꯤꯐꯨꯃꯉꯥꯒ ꯇꯥꯕꯅꯦꯕ ꯅꯨꯄꯥꯗꯨꯗꯤ ꯍꯥꯏꯗꯤ ꯀꯤꯂꯍꯜ ꯅꯤꯐꯨ ꯃꯉꯥꯁꯤꯗꯤ ꯀꯥꯏꯗ ꯍꯥꯏꯗꯤ ꯁꯣꯜꯂꯗ꯭ꯔꯣ ꯅꯄꯤꯗꯗꯨꯝ ꯀꯃꯟ ꯑꯣꯏꯕ ꯋꯥꯅꯤ ꯀꯤꯂꯣ ꯐꯣꯔꯇꯤ ꯐꯥꯏꯚꯇꯩ ꯐꯤꯐꯇꯤ ꯍꯥꯏ ꯅꯨꯄꯤꯗꯗꯤ ꯐꯤꯐꯇꯤ ꯌꯧꯒ꯭ꯔꯗꯤ ꯂꯨꯝꯃꯦ ꯌꯥꯅ ꯈꯜ ꯅꯠꯇ꯭ꯔꯣ ꯁꯨꯝ ꯋꯥꯡꯉꯦ ꯋꯥꯡꯉꯦꯅ ꯈꯟꯕꯅꯦꯕ ꯑꯗꯣ ꯍꯥꯏꯗꯤ ꯅꯨꯄꯥꯗꯨꯗꯤ ꯀꯥꯏ ꯀꯤꯂꯣ ꯌꯥꯡꯈꯩ ꯌꯧꯗ ꯍꯥꯏ ꯑꯣꯔꯦꯗꯣ ꯀꯤꯂꯣ ꯅꯤꯐꯨꯃꯉꯥ ꯈꯔ ꯇꯥ ꯅꯤꯐꯨ ꯇꯔꯦꯠ ꯈꯔ ꯇꯥꯔ ꯑꯗꯨꯝ ꯇꯧꯕꯅꯦꯕ ꯑꯗ ꯌꯥꯡꯈꯩ ꯌꯥꯡꯇꯥꯏ ꯑꯨꯛ ꯍꯔꯥꯎꯗꯒꯥꯡ ꯇꯧꯒꯤꯕꯅꯤ
ꯍꯣꯏꯅꯦ ꯑꯗꯨꯁꯨ ꯑꯃꯨꯛ ꯎꯗ꯭ꯔꯤ ꯅꯣꯏꯕ ꯑꯗꯣ ꯅꯣꯏ ꯍꯥꯏꯗꯤ ꯑꯩꯅ ꯍꯪꯅꯤꯡꯉꯤꯁꯦ ꯅꯪꯁꯦ ꯀꯩꯅꯣ ꯇꯧꯔꯛꯑꯕ꯭ꯔꯕ ꯍꯥꯏꯗꯤ ꯑꯃꯨꯛ ꯆꯪ ꯁꯨꯆꯪ ꯆꯪꯗꯕ ꯍꯥꯏꯗꯤ ꯅꯪ ꯍꯥꯟꯅ ꯇꯧꯔꯝꯕꯁꯤꯅ ꯀꯔꯤ ꯊꯕꯛꯅꯣꯕ ꯅꯪ ꯑꯥꯗ ꯂꯩꯔ ꯅ ꯇꯝꯃꯝꯃꯤꯁꯦ ꯀꯩ ꯀꯩꯅꯣꯕ ꯅꯪ ꯇꯝꯃꯝꯕꯗꯣ
ꯑꯩꯅꯥ ꯑꯥ ꯂꯩꯔꯝꯕꯁꯦ ꯀꯣ ꯀꯩꯅꯣ ꯂꯣꯏꯔꯦ ꯒ꯭ꯔꯦꯖꯨꯁꯟ ꯂꯣꯏꯖꯤꯜꯂꯛꯑꯗ꯭ꯔꯣ ꯒ꯭ꯔꯦꯖꯨꯑꯟ ꯂꯣꯏ ꯔꯦ ꯒ꯭ꯔꯦꯖꯁꯟ ꯂꯣꯏꯔꯦ ꯆꯍꯤ ꯑꯃꯁꯤꯃꯨꯛ ꯀꯣꯆꯤꯡ ꯇꯧꯕ
ꯑꯣ ꯑꯣ ꯑꯣ
ꯀꯣꯆꯤꯡ ꯇꯧꯔꯝꯕ ꯊꯣꯛꯂꯛꯄ ꯀꯣꯆꯤꯡ ꯇꯧꯔ ꯑꯃ ꯊꯣꯛꯂꯛꯄꯗꯨꯅ ꯍꯟꯗꯛꯇꯨ ꯏꯅꯥꯎ ꯅꯨꯄꯥꯗꯨ ꯃꯨꯛ ꯃꯥꯗꯣ ꯊꯥꯖꯤꯟꯈꯔꯦꯕ ꯑꯗꯨꯒꯤ ꯑꯩꯗꯣ ꯃꯇꯝ ꯈꯔ ꯌꯨꯝꯗ ꯑꯃꯨꯛ ꯊꯣꯛꯑꯒ ꯂꯩꯔꯦ ꯍꯌꯦꯡ ꯃꯊꯪ ꯆꯍꯤ ꯑꯌꯨꯝ ꯆꯪꯕ ꯌꯥꯏ ꯆꯪꯉꯗꯤ ꯑꯃꯨꯛ
ꯈꯩ ꯅꯣꯏ ꯅꯅꯥꯎꯄꯥꯥ ꯑꯗꯨꯕꯨ ꯀ꯭ꯂꯥꯁ ꯀꯌꯥ ꯀꯥꯒ꯭ꯔꯃꯣ
ꯍꯟꯗꯛꯇꯤ ꯇꯨꯌꯦꯜꯄ ꯊꯥꯈ꯭ꯔꯦꯕ
ꯏꯃꯥ ꯑꯗꯨꯗꯨꯄꯣ
ꯍꯣꯏꯌꯦ
ꯏꯍꯦ ꯑꯩꯈꯣꯏꯅ ꯀ꯭ꯂꯥꯁ ꯇꯨꯌꯦꯜꯞ ꯀꯥꯕꯗꯨꯔꯣ ꯇꯦꯟ ꯀꯥꯕꯗꯔꯣ ꯃꯥꯅ ꯁꯤꯛꯁ ꯆꯠꯄꯗꯣ
ꯇꯦꯟꯗ ꯁꯤꯛꯁ ꯆꯪꯕ
ꯎꯝ ꯑꯁ ꯌꯥꯝ ꯑꯉꯥꯡ ꯑꯣꯏꯕꯣꯏꯒ ꯈꯟꯈꯤꯕꯅꯦ ꯍ ꯍ ꯍ
ꯑꯗꯨꯕꯨꯗꯤ ꯊꯣꯛꯂꯛꯏꯗꯨ ꯌꯣ ꯆꯍꯤ ꯃꯔꯤ ꯐꯥꯔꯣ ꯃꯔꯤ ꯍꯦꯜꯂꯛꯑꯕ꯭ꯔꯥ ꯇ꯭ꯋꯦꯟꯇꯤ ꯇꯨꯗꯅꯤ ꯊꯣꯛꯂꯛꯏꯗꯧ ꯇ꯭ꯋꯦꯟꯇ ꯁꯤꯛꯁ ꯃꯔꯤ ꯐꯥꯔꯦ
ꯍꯣꯏꯅꯦ ꯑꯩꯈꯣꯏꯁꯨ ꯀꯨꯏꯔꯦ ꯑꯗꯨꯏꯗꯤ ꯑꯗꯣ ꯑꯩꯗꯤ ꯍꯧꯖꯤꯛꯁꯤꯀꯣ ꯃꯤ ꯁꯨꯝ ꯍꯥꯏꯗꯤ ꯗꯤꯖꯤ ꯀꯥꯕ ꯃꯤ ꯂꯩꯗꯅ ꯀꯣꯂꯦꯖꯀ ꯀꯥꯕ ꯃꯤꯁꯦ ꯎꯕꯁꯦ ꯑꯗꯨꯝ ꯃꯣꯏꯅ ꯍꯟꯕ ꯃꯥꯟꯕꯗꯣ
ꯑꯩꯁꯨ ꯇꯧꯋꯦ ꯑꯗꯨꯝ ꯑꯗꯨꯝ ꯀꯩꯅꯣ ꯉꯥꯛꯇ ꯇꯥꯃꯣ ꯈꯔ ꯀꯨꯏꯅꯦꯅ ꯇꯧꯗꯔꯤꯀꯣ ꯍꯥꯏꯗꯤ ꯁꯛꯇꯨ ꯁꯛꯏ ꯀꯗ ꯑꯍꯟ ꯌꯥꯝ ꯃꯃꯤꯗꯣ ꯑꯗꯩꯗꯤ ꯍꯥꯏꯗꯤ ꯆꯍꯤ ꯌꯥꯡꯗꯧꯅ ꯋꯥꯔꯦ ꯑꯩꯈꯣꯏꯅ ꯑꯗꯨꯝ ꯑꯍꯨꯝ ꯃꯔꯤ ꯌꯥꯡꯍꯜꯂꯝꯕꯗꯣ
ꯍꯣꯏ ꯍꯣꯏ ꯑꯁꯦꯡꯕꯅ ꯇꯜꯂꯦ ꯈꯜꯂꯨꯕꯗ
ꯑꯗꯨꯗꯤ ꯀꯥꯏꯗꯦꯗ ꯑꯉꯥꯡ ꯁꯥ ꯑꯗꯨꯝ ꯂꯩ ꯈꯤꯇꯪ ꯆꯌꯦꯗꯤ
ꯑꯗꯣ ꯑꯩꯈꯣꯏꯗꯩ ꯑꯩꯉꯣꯟꯗꯒꯤꯩ ꯑꯃꯨꯛ ꯅꯪꯅ ꯑꯃꯨꯛ ꯍꯜꯂꯝꯗꯣꯏꯅꯦꯕ
ꯅꯪ ꯀꯌꯥ ꯄꯣꯛꯑꯦ
ꯑꯩꯠꯇꯗ
ꯇꯨꯗꯗ ꯑꯩꯅ ꯈꯔꯍꯜꯂꯝꯅꯤ ꯌꯥꯗꯦ ꯍꯕꯔꯃꯣ
ꯍꯣꯏ ꯑꯦꯁ ꯍꯌꯥꯝ ꯗꯤꯍꯟꯕꯨ ꯑꯣꯏꯔꯝꯣꯏ
ꯅꯠꯇꯦ ꯑꯩꯗꯤ ꯋꯥꯟ ꯗꯤꯁꯦꯝꯕꯔꯅꯦꯕꯣꯏꯗꯣ
ꯑꯣ ꯑꯩꯗꯤ ꯑꯩꯅꯅꯦ ꯇꯨꯒꯤ ꯅꯣꯕꯦꯝꯕꯔꯗ ꯄꯣꯛꯄ
ꯆꯍꯤ ꯄꯥꯕꯗ ꯍꯧꯖꯤ
ꯍꯣꯏ ꯊꯥꯕ ꯅꯠꯇꯦꯗ
ꯑ ꯏꯃꯥꯟꯅꯕꯤꯗꯨꯕꯨꯗꯤ ꯀ ꯏꯄꯤꯜ ꯑꯦꯄꯤꯜ ꯂꯠꯇꯕꯥꯕ ꯑꯣꯏꯗꯦꯜ ꯃꯥꯏ ꯗꯤ ꯑꯪꯀꯥꯎ ꯑꯕꯗ ꯐꯔꯦꯡ ꯀꯧꯔꯗꯤꯀꯣ ꯂꯥꯟꯅꯤ ꯇꯧꯗꯣꯏꯗꯤ ꯑꯗꯨꯐꯥꯎ ꯈꯪꯗꯕ
ꯄꯣꯔꯣꯟꯒ ꯍꯥꯏꯔꯞ ꯂꯧꯧꯁꯤꯜꯂꯛꯑꯒ
ꯍꯣꯏ ꯑꯗꯨꯐꯧ ꯈꯪꯗꯕ ꯍꯥꯏꯔꯅꯤ
ꯃꯥꯁ ꯋꯥ ꯉꯥꯡꯕꯗ ꯃꯥꯁ ꯍꯩꯕꯅꯦ ꯍꯥꯏꯕ ꯃꯥꯁ ꯅ ꯎ ꯅꯣꯏꯕ ꯋꯥ ꯉꯥꯡꯕꯅꯦ ꯌꯥꯝ ꯃꯇ ꯃꯇꯧ ꯃꯥꯟꯗꯅ
ꯑꯗꯣ ꯀꯨꯏꯅ ꯄꯨꯜꯂ ꯑꯗꯨꯐꯥꯎ ꯈꯪꯗꯕ ꯅꯪꯒꯤꯗꯤ ꯈꯪꯉꯤ ꯅꯪꯒꯤ ꯁꯤꯁꯤ ꯁꯤꯁꯤꯒ
ꯑ
ꯑꯩꯅꯣ ꯃꯥꯏꯁꯦ ꯑꯩ ꯃꯃꯥꯡ ꯆꯃꯝꯅꯔꯤꯁꯦꯠꯇꯅꯗꯤ ꯏꯃꯥꯟꯅꯕꯒ ꯃꯥꯁꯤꯦ ꯕꯥꯔꯗꯦꯗꯤꯦꯞ ꯃꯥꯟꯅꯕ ꯐꯪꯕ꯭ꯔꯥ ꯑꯗꯨꯒ ꯊꯥꯁꯤ ꯈꯦꯅꯕ ꯑꯃꯅ ꯃꯥꯔꯆ ꯑꯣꯏ ꯑꯃꯅ ꯑꯦꯄ꯭ꯔꯤꯜ ꯑꯣꯏꯕ ꯑꯗꯨꯏ ꯑꯅꯤ ꯁꯨꯝ ꯑꯣꯟꯅꯔ ꯂꯩꯕ ꯍꯥꯏꯇꯥꯔꯦ
ꯅꯪ ꯃꯃꯥꯡꯁꯨ ꯈꯪꯗꯕꯗꯣ ꯑꯩꯅ ꯊꯝꯃꯀꯥꯟꯗ ꯈꯪꯕꯗꯣ
ꯍꯅꯦ ꯅꯤꯡꯁꯤꯡꯉꯅꯤꯅꯦ ꯑꯗꯩꯗꯤ ꯐꯣꯟ ꯁꯠꯇꯧꯕꯅꯦ ꯐꯣꯟ ꯇꯧꯔꯒ ꯍꯥꯏ ꯐꯣꯟ ꯇꯁ ꯄꯤꯔ ꯅꯠꯇ꯭ꯔꯗꯤ ꯑꯃꯨꯛ ꯊꯦꯡꯉꯦ ꯑꯩꯅ ꯃꯦꯁꯦꯖꯇꯣ ꯑꯃꯨꯛ ꯊꯥꯜꯂꯦ ꯑꯗꯨꯗꯤ ꯇꯧꯗꯌꯣ ꯅꯨꯡꯉꯥꯏꯕꯅꯤ ꯏꯃꯥꯟꯅꯕꯤꯗ
ꯍꯣꯏ ꯃꯥꯁꯌꯦꯡ ꯑꯩꯅ ꯃꯥꯗꯣꯂ ꯅꯣꯍꯥꯡ ꯊꯣꯛꯂꯛꯑꯝꯕꯗꯨꯁꯨ ꯀꯩꯁꯨ ꯀꯨꯏꯅ ꯄꯨꯟꯕꯗꯣ ꯄꯨꯜꯍꯧꯗꯦꯕ ꯃꯥ ꯑꯁꯨꯃꯥꯏ ꯊꯕꯛ ꯃꯌꯥꯝꯗꯣ ꯃꯣꯏ ꯆꯦꯁꯨ ꯑꯉꯥꯡ ꯎꯅꯕ ꯑꯩ ꯇꯧꯕꯃꯨ ꯇꯧꯕꯣꯔꯦ ꯑꯗꯣ ꯅꯣꯡꯃ ꯈꯛꯇꯅꯦꯕ ꯕꯥꯥꯏꯩꯅ ꯊꯦꯡꯅꯔꯒ ꯑꯗꯨꯁꯨꯅꯦ ꯑꯩꯈꯣꯏꯗ ꯂꯦꯛꯑꯣꯅ ꯍꯥꯏꯕꯁꯤꯗ ꯃꯥꯅ ꯉꯝ ꯃꯥꯅ ꯃꯣꯏꯗ ꯑꯣꯏꯅ ꯄꯨꯔ ꯆꯠꯂꯛ ꯑꯩꯁꯦ ꯃꯣꯏꯗ ꯑꯣꯏꯅ ꯂꯤꯛꯑ ꯍꯜꯂꯛꯏꯅꯦ ꯍꯥꯏꯕ
ꯎꯝ
ꯑꯗꯩ ꯑꯗꯨꯝ ꯊꯦꯡꯅꯈꯤꯗ꯭ꯔꯦꯕ ꯏꯕꯥꯅꯤꯁꯦ ꯍꯥ
ꯋꯥꯔꯤꯒ ꯌꯥꯝꯁ ꯑꯃꯅꯦ
ꯍꯣꯏꯌꯦ
ꯃꯥꯗꯣ ꯀꯩꯅꯣ ꯇꯧꯗ꯭ꯔꯦ ꯈꯣꯠꯇ꯭ꯔꯦ ꯃꯥꯥꯏ ꯁꯨꯇꯤ ꯃꯇꯝꯗ ꯑꯃꯨꯛ ꯂꯣꯏꯁꯤꯜꯂꯛꯑꯦ ꯑꯗꯨꯒ ꯑꯃꯨꯛ ꯃꯣꯏ ꯆꯦꯒꯤ ꯅꯣꯡꯃ ꯁꯣꯝꯗ ꯊꯕꯛꯇꯨ ꯃꯌꯥꯝ ꯂꯩꯔꯦ ꯈꯣꯠꯂꯑꯦ ꯉꯥꯛꯇꯣ
ꯍꯣꯏ ꯍꯣꯏ ꯑꯗꯨꯗꯨꯒꯤ ꯑꯗꯣ ꯑꯃꯨꯛ ꯊꯥꯗꯣꯛꯄꯁꯨ ꯌꯥꯗꯕꯅꯤꯅ ꯍꯥꯏꯗꯤ ꯎꯄꯥꯏ ꯂꯩꯈꯤꯗꯕꯗꯣ ꯑꯗꯨ ꯐꯖꯅ ꯄꯨꯟꯕꯩꯕꯥꯅꯤ ꯁꯤꯦ ꯀꯥꯏ ꯀꯥꯏꯗꯅ ꯉ ꯁꯤꯒ ꯌꯥꯝ ꯍꯥꯏꯅꯩꯑꯦꯕ ꯏꯁ꯭ꯂꯥꯟꯁꯤꯗꯤ ꯂꯣꯏꯔꯦ ꯏꯕꯥꯩꯅ ꯁꯤꯟꯕ ꯃꯌꯥꯝꯁꯦ
ꯄ꯭ꯂꯥꯟꯅꯤ
ꯄ꯭ꯂꯥꯥꯟ ꯀꯣ ꯑꯗꯨ ꯄ꯭ꯂꯥꯥꯟ
ꯌꯨꯝ ꯆꯠꯊꯣꯔꯛꯑꯒ ꯄ꯭ꯂꯥꯟꯁꯤ ꯍꯥꯏꯗꯤ ꯂꯩꯗꯅ ꯇꯧꯗꯣ ꯊꯕꯛꯒꯤ ꯇꯪꯈꯥꯏꯃꯨꯛꯨꯝ ꯇꯧꯔꯔꯣꯏ ꯁꯨꯝ ꯑꯃ ꯑꯃ ꯆꯤꯟꯅꯗꯅ ꯑꯃꯃ ꯑꯃ ꯆꯤꯟꯅꯗꯅ ꯑꯩꯁꯨ ꯈꯜꯂꯝꯃꯦ ꯌꯨꯝ ꯊꯣꯛꯇ꯭ꯔꯤ ꯀꯥꯟꯗ ꯌꯨꯝ ꯊ ꯊꯣꯛꯂꯒ ꯁꯤ ꯇꯧꯕ ꯁꯤ ꯇꯧ ꯁꯤ ꯇꯧꯕ ꯁꯤꯗ ꯆꯠꯂꯨꯕ ꯁꯨꯃꯥꯏꯅ ꯇꯧꯕꯔꯒꯥꯏ ꯍꯧꯝ ꯊꯂ ꯀꯗꯥꯏ ꯇꯧ ꯑꯣꯏꯣꯏꯁ ꯀꯩꯞ ꯇꯧꯗꯦ ꯑꯅꯥꯔ ꯂꯩꯔ ꯇꯥꯡ ꯃꯥꯄꯟ ꯊꯣꯛꯂꯛꯄꯅꯦ ꯍꯧꯖꯤꯛ ꯇꯥꯡ ꯇꯔꯥ ꯉꯁꯤ ꯉꯁꯤ ꯊꯥ ꯂꯣꯏꯔꯦ ꯅꯨꯃꯤꯠ ꯀꯨꯟꯅꯤ ꯅꯨ ꯀꯨꯟꯅꯤ ꯂꯩꯦ ꯈꯣꯡꯎꯞꯗ ꯑꯃꯨꯛ ꯑꯗꯨꯝ ꯑꯩ ꯀꯩꯀꯩ ꯑꯗꯨꯝ ꯇꯧꯔꯣ ꯀꯗꯎꯔ꯭ꯔꯦ ꯑꯗꯨꯝ ꯃꯇꯝ ꯅꯨꯡꯅꯥꯉꯥꯏ ꯇꯥ ꯃꯥꯜꯂꯦ
ꯍꯣꯏ ꯍꯣꯏ ꯇꯥꯔꯦ ꯊꯝꯃꯁꯦ ꯑꯗꯨꯗꯤ
ꯍꯣꯏ ꯊꯝꯃꯣ ꯊꯝꯃꯣ
ꯍꯣꯏ ꯄꯨꯟꯅ
ꯑꯗꯨꯗꯤ ꯈꯨꯟꯅꯥꯏ ꯑꯣꯏꯔꯁꯤ
ꯎꯝ ꯊꯃꯒꯦ ꯎꯝ ꯁꯨꯒ ꯉꯏ
ꯎꯝ